ꯈꯪꯗꯕꯅꯤ
ꯇꯕꯨ
ꯇꯥꯔꯦ ꯇꯥꯔꯦꯅꯦ ꯑꯩ ꯀꯥꯎꯊꯣꯛꯎꯔꯦ ꯍꯥꯏꯕ ꯄꯣꯜ ꯑꯃꯗꯣ ꯀꯞꯇꯦꯅ
ꯎꯝ ꯈꯪꯗꯔꯦꯗ ꯑꯃꯗꯨꯅ ꯃꯣꯏꯔꯥꯡ ꯆꯠꯄꯒꯤ ꯋꯥꯔꯤ ꯇꯧꯁꯜꯂꯛꯑꯃꯦ ꯑꯗꯨꯒ ꯑ ꯃꯥ ꯗ꯭ꯔꯦꯁꯇꯣ ꯍ꯭ꯋꯥꯏꯠ ꯁꯨꯠ ꯇꯧꯔꯛꯀꯅꯤ ꯑꯃ ꯍꯥꯏꯖꯩ ꯑꯩꯉꯣꯟꯗ
ꯑꯥ
ꯑꯗꯣ ꯒꯥꯔꯤꯗꯣ ꯑꯩꯉꯣꯟꯗ ꯊꯧꯏ ꯑꯩꯅ ꯍꯥꯏꯕ ꯑꯩꯗꯤ ꯑꯩꯈꯣꯏꯔꯣꯝꯗꯩꯁꯨ ꯎꯐꯨꯟ ꯆꯥꯔ ꯂꯥꯛꯇꯣꯏꯅꯦ ꯑꯩ ꯒꯥꯔꯤ ꯊꯧꯕꯗꯤ ꯁꯨꯡꯉꯝ ꯉꯝꯃꯣꯏ ꯍꯥꯏꯕ ꯑꯩꯅ ꯃꯉꯣꯟꯗ ꯑꯗꯣ ꯑ ꯃꯥꯅ ꯈ꯭ꯋꯥꯏ ꯇꯧꯔꯛꯀꯅꯤ ꯃꯥꯅ ꯅꯥꯟꯅ ꯆꯠꯅꯤꯡꯉꯦꯗꯣ ꯑꯗꯨꯃꯥꯏꯅ ꯑꯩꯁꯨ ꯅꯥꯟꯅ ꯆꯠꯅꯤꯡꯉꯦꯕ
ꯎꯝ
ꯅꯥꯟꯁꯅꯤ ꯉꯥꯛꯁꯅꯤꯅ
ꯑ ꯀꯔꯤ ꯑꯩꯈꯣꯏ ꯑꯩꯈꯣꯏ ꯑꯗꯨ꯭ꯋꯥꯏꯗ ꯈꯔ ꯎꯨ ꯎꯐꯨꯜ ꯂꯧꯊꯣꯛꯆꯕ ꯋꯥꯅꯤ ꯃꯣꯏꯔꯥꯡ ꯑꯁꯣꯝꯗꯒꯤ ꯊꯣꯛꯑꯔꯣꯏ ꯀꯩꯅꯣ
ꯍꯣꯏ ꯑꯁꯣꯝ ꯊꯣꯛꯇꯕꯗꯣ ꯑꯩꯈꯣꯏꯅ ꯃꯣꯏꯔꯥꯡ ꯌꯧꯕꯩ ꯂꯥꯛꯄꯩꯒꯤ ꯂꯝꯕꯤꯁꯦ
ꯍꯍꯣꯏ
ꯁꯤꯗ ꯂꯥꯛꯀꯗꯣꯏꯕ ꯐꯥꯎꯔꯛꯀꯗꯣꯏ ꯂꯝꯕꯤꯁꯦ ꯑꯩ ꯍꯥꯏꯔꯛꯀꯦ ꯁꯨꯝ ꯇꯧꯑꯣꯕ ꯑꯩ ꯇꯈꯦꯜꯗꯒꯤꯩ ꯂꯥꯛꯑꯅꯤ ꯎꯐꯨꯜ ꯇꯞꯇꯇꯩ ꯆꯥꯔꯅꯤꯀꯣ
ꯎꯝ
ꯑꯗꯨꯒ ꯇꯣꯞꯇ ꯆꯠꯂꯅꯤ ꯇꯣꯞꯇꯨ ꯆꯥꯒꯤꯗꯣ ꯑꯃ ꯈꯔ ꯐꯔꯒ ꯑꯗꯨꯁꯨ ꯎꯐꯨꯟꯗ ꯇꯥꯏꯁꯥꯔꯅꯤ ꯒꯥꯔꯤ ꯑꯆꯧꯕ ꯑꯃ ꯆ ꯏꯗꯥꯗꯤ ꯑꯗꯣ ꯏꯃꯥꯟꯅꯕꯣꯏꯗ ꯑꯩꯒꯤ ꯒꯥꯔꯤꯗꯣ ꯊꯝꯃꯝꯃꯅꯤ ꯑꯗꯨꯒ ꯏꯃꯥꯟꯅꯕꯗꯨꯒ ꯆꯠꯃꯤꯟꯅꯗꯣꯏꯅꯦꯕ ꯆꯠꯃꯤꯟꯅꯔꯒ ꯑꯃꯨꯛ ꯅꯨꯔꯥꯆꯅꯣꯏꯒꯤ ꯐꯥꯎꯕꯗꯣ ꯈꯦꯔꯒꯥꯎ ꯐꯥꯎꯕꯗꯣ
ꯍꯣꯏ
ꯑꯗꯨ ꯃꯣꯏꯁꯨ ꯍꯧꯖꯤꯛꯇꯣ ꯂꯝꯕꯤꯗꯨ ꯁꯦꯝꯃꯤꯕꯅꯤꯅ ꯈꯤꯇꯪ ꯈꯨꯗꯣꯡ ꯆꯥꯗꯦꯀꯣ ꯃꯣꯏꯗꯨꯁꯨ
ꯎꯝ
ꯑꯗꯨ ꯑꯃ ꯂꯩꯔꯦ ꯑꯗꯨꯗ ꯃꯣꯠꯂꯅꯤꯀꯣ
ꯍꯣꯏ
ꯑꯗꯨꯒ ꯑꯗꯨꯗꯒꯤ ꯆꯠꯂꯒ ꯑꯃꯨꯛ ꯁꯤꯡꯖꯃꯩ ꯇꯥꯅ ꯊꯧꯒꯠꯄꯁꯤꯗ ꯑꯃꯨꯛ ꯎꯐꯨꯜ ꯅꯨꯡ ꯆꯥꯔꯅꯤꯀꯣ ꯃꯣꯏ ꯂꯝꯕꯤꯗꯣ
ꯑꯗꯨꯒ ꯑꯃꯨꯛ ꯑꯣꯀ꯭ꯔꯝ ꯗꯨꯗꯩ ꯈꯤꯇꯪ ꯍꯥꯏꯗꯕꯗꯣ
ꯍ‌ꯣꯏ
ꯑꯗꯨ ꯍꯥꯏꯊꯕ ꯃꯣꯏ ꯃꯅꯨꯡꯒꯤ ꯂꯝꯕꯤꯗꯣ ꯍꯧꯖꯤꯛ ꯀꯣꯏꯂꯥ ꯊꯥꯗ꯭ꯔꯤꯕ
ꯍꯣꯏ
ꯑꯗꯣ ꯑꯗꯨꯒꯤ ꯃꯅꯨꯡꯒꯤ ꯂꯝꯕꯤꯗꯨꯒꯤ ꯇꯥꯇꯥ ꯌꯥꯝ ꯇꯣꯏꯅ ꯆꯠꯂꯦꯕ ꯃꯣꯏꯒꯤ
ꯑꯗꯨꯅ ꯇꯥꯇꯥꯗꯣ ꯌꯥꯝ ꯇꯣꯏꯅ ꯆꯠꯄꯅꯤꯅ ꯇꯥꯇꯥ ꯑꯃꯅ ꯑꯩꯈꯣꯏ ꯃꯥꯡꯗ ꯊꯧꯈꯤ ꯇꯔꯗꯤ ꯑꯩꯈꯣꯏꯗꯤ ꯗ꯭ꯔꯦꯁꯇꯣ ꯅꯥꯟꯅ ꯆꯠꯆꯗꯣꯏꯅꯤꯅ ꯀꯃꯥꯏꯅ ꯆꯠꯂꯨꯅꯤ ꯑꯗꯨꯅ ꯗ꯭ꯔꯦꯁꯇꯨ ꯅꯥꯟꯅ ꯆꯠꯅꯤꯡꯕꯗꯨ ꯐꯥꯎꯗꯕ ꯑꯗꯨꯏ ꯋꯥꯅꯤꯗ ꯑꯗꯨ ꯈꯪꯗꯦ ꯌꯦꯡꯉꯅꯤ
ꯅꯪ ꯂꯣꯏꯔꯕꯣ
ꯂꯣꯏꯔꯕ ꯐꯤꯔ‌ꯣꯜ ꯐꯤꯔ‌ꯣꯜ ꯂꯧꯁꯤꯜꯂ ꯂ‌ꯣꯏꯔ‌ꯦ
ꯎꯝ ꯅꯣꯏꯁꯦ ꯐ‌ꯂ‌ꯣꯔ ꯑ ꯕꯤꯜꯗꯤꯡ ꯁꯥꯏꯔ ꯀꯩꯅꯣ
ꯍꯣꯏ ꯍꯣꯏ
ꯎꯝ ꯅꯣꯏꯅ ꯐꯔ‌ꯣꯜ ꯀꯌꯥꯗ ꯂꯩꯕ
ꯑꯩꯅ ꯒꯔꯥꯎꯟ ꯐꯂ‌ꯣꯔꯗ ꯂꯩꯔꯦ ꯑꯩꯅ ꯒꯔꯥꯎꯟ ꯐ꯭ꯂꯣꯔꯗ ꯂꯩꯔꯦ ꯍꯣꯏ ꯑꯗꯨꯒ ꯒꯔꯥꯎꯟ ꯐ꯭ꯂꯣꯔꯗ ꯍꯥꯏꯕ ꯃꯈꯣꯡꯗ ꯑꯗꯨꯒ ꯐꯥꯔꯁ ꯁꯦꯀꯦꯟ ꯊꯥꯔꯠ ꯂꯩ
ꯐꯥꯔꯁ ꯁꯦꯀꯦꯟ ꯊꯥꯔꯠꯇꯨ ꯂꯣꯏꯅ ꯃꯤ ꯂꯩꯕ꯭ꯔ‌ꯣ
ꯂꯩ ꯂꯩ
ꯑꯣ ꯅꯣꯏ ꯑꯗꯨꯗ ꯂꯩꯕ ꯁꯥꯇ꯭ꯔꯈꯩꯗꯣ
ꯍꯣꯏ
ꯁꯥꯇ꯭ꯔ ꯑꯗꯨꯝ ꯍꯥꯏꯔ‌ꯦꯍ‌ꯦ ꯇꯥꯔꯁꯨ ꯁꯥꯎ ꯌꯥꯗꯦ ꯅꯪ ꯂꯩꯁꯦ ꯃꯣꯏ ꯃꯣꯏ ꯃꯅꯥꯛꯇꯔꯣ
ꯍꯣꯏ ꯀꯥ ꯀꯥ ꯈꯥꯏꯗꯣꯛꯏꯅ‌ꯦ ꯃ‌ꯣꯏ ꯀꯥꯗ
ꯑꯩꯅ ꯍꯥꯏꯗꯤ ꯂꯥꯏꯔꯤꯛ ꯄꯥꯕꯒꯤ ꯔꯤꯗꯤꯡꯔꯨꯝꯗꯤ ꯇꯣꯉꯥꯟꯅ ꯄꯤꯔꯝꯅꯤꯗꯅ ꯄꯨꯜꯂꯛꯀꯤ
ꯄꯤꯗꯦ ꯀꯥ ꯀꯥꯗ ꯄꯥꯗꯣꯏꯅ‌ꯦ
ꯑꯣ ꯑꯗꯨ ꯅꯪ ꯆꯦꯛ ꯇꯧꯕ ꯆꯪꯉꯤꯔꯣ
ꯑꯣꯍꯣ ꯂꯥꯏꯔꯤꯛ ꯄꯥꯕ ꯍꯧꯅꯈ꯭ꯔꯦ
ꯍ‌ꯣꯏ ꯂꯥꯏꯔꯤꯛ ꯈꯔ ꯄꯅꯩ ꯈꯔ ꯇꯨꯝꯅꯩ ꯈꯔ ꯏꯔꯨꯖꯅꯔꯤ ꯇꯨꯏꯁꯟ ꯆꯠꯂꯝꯗꯥꯏꯒꯤ ꯏꯔꯨꯖꯅꯔꯤ
ꯍꯦꯛ ꯍꯜꯂꯛꯄꯒ ꯄꯥꯕꯗꯨꯗꯤ ꯆꯪꯗꯕꯅꯤꯗ ꯀꯩꯁꯨ ꯄꯥꯏ ꯍꯥꯏꯕ ꯈꯛꯇꯅꯦꯕ ꯌꯦꯡꯉꯤ ꯍꯥꯏꯕ ꯈꯛꯇ ꯑꯣꯏꯕꯅꯦ ꯁꯥꯕꯁꯦ ꯄꯥꯕ ꯉꯝꯗꯕꯅꯦꯕꯨ ꯍꯣꯔꯦꯟ ꯉꯝꯃꯛꯇꯣꯏꯁꯦ ꯄꯨꯡ ꯃꯔꯤ ꯃꯈꯥꯏ ꯃꯉꯥ ꯁꯋꯥꯏꯗꯩꯗꯤ ꯐꯖꯅ ꯀꯣꯛ ꯏꯪꯊꯔꯒ ꯄꯥꯕ ꯐꯖꯅ ꯆꯪꯉꯛꯑꯅꯤ
ꯍ
ꯄꯨꯡ ꯌꯥꯝꯃꯕꯗ ꯅꯤꯄꯥꯟ ꯁ꯭ꯋꯥꯏꯐꯧ ꯄꯥꯕꯗꯤ ꯐꯖꯅ ꯆꯪꯉꯅꯤꯀꯣ ꯐꯖꯅ ꯂꯧꯁꯤꯟꯕ ꯉꯝꯕꯅꯦꯕ ꯑꯗꯨꯒ ꯃꯥꯄꯟꯁꯤ ꯂꯥꯟꯊꯈ꯭ꯔꯕ ꯇꯨꯝꯅꯤꯡꯉꯛꯑꯅꯤ ꯍꯥꯏꯗꯤ ꯑꯩꯈꯣꯏꯒꯤ ꯃꯩꯇꯩꯒꯤ ꯑꯣꯏꯅ ꯀꯩ ꯍꯥꯏꯅꯤ ꯑꯩꯈꯣꯏꯗꯤ ꯇꯨꯝꯕꯁꯦ ꯄꯨꯡꯁꯦ ꯊꯦꯡꯉꯗꯤ ꯍꯦꯛꯇ ꯇꯅꯤꯡꯕꯅꯦꯕ ꯇꯨꯝꯅꯤꯡꯗ꯭ꯔꯣ
ꯍꯣꯏ
ꯄꯨꯡ ꯃꯥꯄꯟ ꯍ ꯍꯣꯏ ꯄꯨꯡ ꯃꯥꯄꯜ ꯍꯦꯟꯈ꯭ꯔꯗꯤ ꯍꯦꯛꯇ ꯎꯏꯔꯛꯄꯅꯦꯕ ꯑꯗꯣ ꯎꯏ ꯎꯨꯏꯅ ꯅꯝꯐꯨꯗ ꯄꯁꯤꯟꯕꯗꯣ ꯑꯗꯨꯗꯤ ꯄꯥꯛꯅ ꯆꯪꯗꯦ
ꯍꯥ
ꯑꯗꯣ ꯑꯩꯈꯣꯏꯁꯨ ꯇꯧꯔꯛꯄꯅꯤꯅ ꯌꯦꯡꯉꯛꯄꯅꯤꯅ ꯈꯪꯉꯦ ꯊꯦꯡꯐ ꯄꯥꯕꯁꯦ ꯁꯨꯝ ꯃꯥꯁꯜꯂꯛꯄꯁꯦ ꯁꯨꯝ ꯆꯪꯉꯣꯏ ꯁꯨꯝ ꯆꯪꯉꯣꯏ ꯑꯗ ꯁꯨꯝ ꯆꯪꯉꯛꯇ꯭ꯔꯗꯤ ꯀꯩ ꯇꯥꯔꯛꯀꯅꯤ ꯋꯥꯔꯤ ꯁꯥꯟꯅꯔꯛꯑꯅꯤ ꯃꯥꯏꯟꯗꯣ ꯗꯥꯏꯚꯔꯠ ꯇꯧꯔꯛꯑꯅꯤ
ꯎꯝ
ꯑꯗꯒꯤꯗꯤ ꯇꯨꯝꯃꯁꯦ ꯍꯥꯏꯅꯔꯛꯑꯅꯤ ꯅꯠꯇꯅ ꯑꯁ ꯈꯪꯗꯦ ꯌꯥꯝ ꯊꯦꯡꯅ ꯄꯥꯔꯁꯨ ꯑꯐꯕ ꯂꯩꯇꯦ ꯑꯗꯩꯗꯤ ꯉꯟꯅ ꯂꯣꯏꯁꯤꯜꯂꯁꯨ ꯐꯠꯇꯦ ꯑꯗꯨꯅ ꯄꯥꯔꯤꯉꯩ ꯄꯨꯡ ꯑꯃ ꯄꯥꯕꯗ ꯀꯨꯡꯒꯥꯏ ꯄꯥꯕꯗ ꯐꯖꯅ ꯄꯥꯍꯧꯔꯗꯤ ꯌꯥꯔꯦ
ꯍ
ꯑꯗꯨꯗ ꯄꯥꯍꯧꯗ꯭ꯔꯗꯤ ꯈꯪꯗ꯭ꯔꯦ
ꯅꯨꯡꯁꯥ ꯁꯥꯔꯔꯕꯣ ꯃꯥꯕꯗ
ꯑꯩꯈꯣꯏꯗꯤ ꯑꯗꯨꯝ ꯃꯝꯃꯤꯅ ꯅꯣꯡꯕꯨ ꯈꯣꯡꯉꯤꯗ
ꯍꯥꯎ ꯁꯤꯗꯁꯨ ꯇ ꯀꯃꯞ ꯆꯂ
ꯅꯣꯏ ꯑꯗꯣꯝꯁꯨ ꯉꯥꯏꯍꯥꯛ ꯂꯩꯔꯗꯤ ꯆꯨꯔꯛꯑꯅꯤ ꯅꯣꯏ ꯉꯁꯥꯏꯗꯒꯤꯩ ꯅꯣꯡ ꯆꯨꯗ꯭ꯔꯤꯀꯣ
ꯅꯣꯡꯗꯤ ꯁꯨꯁꯨ ꯁꯨꯗ꯭ꯔꯤ
ꯑꯩꯈꯣꯏ ꯁꯣꯝꯁꯤꯅꯣꯡ ꯈꯣꯡꯉꯦ ꯑꯗꯨ ꯆꯨꯔꯛꯇꯣꯏꯔ ꯆꯨꯔꯏꯗꯣꯏꯔ ꯈꯪꯗꯦ ꯌꯦꯡꯕ ꯇꯥꯔꯦ
ꯍ ꯆꯣ ꯊ ꯃ ꯊ
ꯎꯝ ꯅꯣꯏ ꯑꯗꯨꯝ ꯆꯨꯔꯗꯤ ꯈꯔꯗꯤ ꯀꯟꯕ ꯌꯥꯏ
ꯀꯂꯨ ꯍꯥꯏ
ꯜꯂ ꯑꯗꯨꯝ ꯅꯨꯡꯉꯥꯏꯗꯔꯥ
ꯍꯁ ꯀꯥꯥꯏꯗꯦ ꯅꯣꯗ ꯇꯨꯝ ꯎ ꯀꯝꯕꯕꯗꯥꯏꯗꯤ ꯇ꯭ꯋꯨꯁꯟ ꯆꯠꯄ ꯍꯤ ꯀꯨꯝꯊꯅꯔꯛꯄ ꯃꯌꯥꯝꯗꯨꯅ
ꯑꯦ ꯃꯣꯏ ꯄꯨꯡ ꯀꯌꯥꯗꯒꯤꯩ ꯀꯌꯥꯐꯧ ꯇꯨꯏꯁꯟ ꯇꯧꯒꯦ ꯏꯚꯤꯅꯤꯡ ꯁꯦꯁꯟꯒꯤ
ꯍ ꯎꯝ ꯄꯨꯡ ꯑꯍꯨꯝ ꯃꯈꯥꯏꯗ ꯊꯣꯛꯅꯔꯅꯤ ꯑꯗꯨꯅ ꯑꯗꯨꯝ ꯄꯨꯡ ꯇꯔꯨꯛ ꯃꯈꯥꯏ ꯐꯥꯎꯗꯤꯤ ꯑꯗꯨꯝ ꯆ ꯇꯨꯝ ꯆ ꯀ
ꯃꯐꯝꯁꯦ ꯎꯝ ꯃꯣꯏ ꯅꯣꯏ ꯅꯣꯏꯒꯤ ꯍꯣꯁꯇꯦꯜꯗꯨꯗꯒꯤ ꯀꯌꯥꯝ ꯆꯠꯂꯤꯦ
ꯑꯗꯨꯝ ꯂꯥꯞꯇꯦ
ꯑ ꯅꯍꯥꯟꯒꯤ ꯑꯩꯈꯣꯏꯅ ꯍꯥꯏꯖꯤꯜꯂꯛꯄꯗꯣ
ꯑꯥ ꯑꯗꯨꯗꯁꯨ ꯄꯥꯏꯌ ꯑꯗꯨꯗꯦ ꯂꯩꯦꯧꯒꯅꯤ
ꯑ ꯚꯣꯠꯇꯨꯗꯤ ꯑꯗꯨꯃꯥꯏꯅ ꯆꯠꯄ꯭ꯔꯕ
ꯍꯣꯏ ꯑꯗꯨ ꯃ ꯆ
ꯑꯗꯨꯗꯤ ꯂꯥꯛꯄꯤꯗ
ꯂꯥꯞꯇꯕꯅꯤꯍꯦ ꯅꯪꯅ ꯑꯍꯥꯟꯕ ꯂꯥꯛꯄꯒꯤꯅꯦ ꯂꯥꯞꯇꯕꯅꯤ ꯅꯪ ꯃꯊꯪ ꯂꯥꯛꯄꯗ ꯈꯪꯉꯗ꯭ꯔꯣ ꯑꯩ ꯃꯐꯝꯗꯣ
ꯈꯪꯉꯅꯤꯗ ꯅꯪꯒꯤꯗꯤ ꯌꯥꯝ ꯂꯥꯏꯗ
ꯂꯥꯏꯕꯅꯦ ꯂꯥꯏ
ꯑꯣ ꯑꯗꯣꯝ ꯕꯥꯏꯑꯣ ꯇꯨꯗꯦꯔꯣꯝꯗ ꯊꯣꯛꯇꯦꯕ ꯃꯣꯏꯒꯤ ꯅꯥꯁꯅꯥꯀꯜꯂꯣꯝ ꯊꯣꯛꯈꯤꯕ꯭ꯔꯣ
ꯎꯝ ꯍꯣꯏ ꯑꯁꯣꯝꯀꯥꯟ ꯃꯃꯥꯡꯣꯝꯗ ꯊꯣꯛꯇꯣꯏꯕ ꯥꯏꯌꯣ ꯑꯗꯨꯗꯤ ꯑꯦꯁꯨ ꯆꯠꯄ ꯌꯥꯎꯅꯕꯅꯦ ꯑ
ꯑꯣ ꯇꯣꯉꯥꯟ ꯇꯣꯉꯥꯟꯕ꯭ꯔꯣ ꯃꯣꯏꯁꯦ
ꯎꯝ ꯇꯨꯏꯁꯟ ꯃꯐꯝ ꯄꯨꯟ ꯇꯕꯁ ꯌꯥꯎ
ꯑꯣ ꯍꯣ ꯑꯗꯨꯗꯤ ꯅꯨꯡꯉꯥꯏꯔꯝꯃꯣꯍꯦ
ꯎꯝ
ꯑꯗꯣ ꯅꯨꯡꯉꯥꯏꯔꯝꯃꯣ ꯍꯥꯏ ꯍꯥꯏꯁꯦ ꯅꯨꯡꯉꯥꯏꯔꯝꯒꯅꯤ ꯑꯃꯔꯣꯝꯗꯗꯤ ꯍꯥꯏꯗꯤ ꯑꯣꯖꯥ ꯑꯃꯒ ꯑꯣꯖꯥ ꯑꯃꯒ ꯈꯨꯇꯥꯛꯁꯦ ꯈꯦꯅꯩꯗꯅ ꯈꯦꯠꯅꯕꯗꯨꯒꯤ ꯃꯇꯨꯡ ꯏꯟꯅ ꯃꯣꯏꯒꯤ ꯅꯣꯠꯁ ꯄꯤꯔꯛꯄꯒꯨꯝ ꯀꯥꯟꯗꯁꯨ ꯈꯦꯠꯅꯔꯛꯇꯣꯏꯅꯤꯗꯅ
ꯍꯣꯏ
ꯑꯗꯨ ꯈꯦꯠꯅꯔꯛꯄꯗꯣ ꯑꯗꯨꯗ ꯑꯗꯨꯃꯥꯏꯅ ꯁꯤꯌꯥꯔꯤꯡ ꯇꯧꯔꯒ ꯄꯥꯃꯤꯟꯅꯕꯗꯤ ꯌꯥꯝ ꯊꯤ ꯅꯨꯡꯉꯥꯏꯅꯤ ꯃꯣꯏꯗꯣ
ꯑꯥ
ꯍꯥꯏꯗꯤ ꯑꯃ ꯑꯁꯣꯝꯒꯤꯗꯨꯗꯒꯤ ꯇꯥꯛꯂꯛꯄꯗꯨꯁꯨ ꯁꯣꯝꯒꯤꯗꯒꯤ ꯇꯥꯛꯂꯛꯄꯗꯨꯁꯨ ꯁꯞꯖꯦꯛꯇꯤ ꯃꯥꯟꯅꯩꯅꯦꯕ
ꯎꯝ
ꯑꯗꯣ ꯑꯣꯖꯥꯗꯣ ꯇꯣꯉꯥꯟꯕꯅꯤꯅ ꯑꯣꯖꯥ ꯑꯣꯖꯥꯒꯤ ꯈꯨꯇꯥꯛ ꯑꯃꯅ ꯁꯝꯖꯤꯟꯕꯤꯗ ꯇꯥꯡꯂꯛꯀꯅꯤ ꯑꯃꯅ ꯃꯃꯨꯠ ꯇꯥꯅ ꯀꯣꯏꯊꯣꯛꯑ ꯇꯥꯛꯜꯂꯛꯀꯅꯦꯕ ꯁꯝꯖꯟꯕꯗꯨꯁꯨ ꯑ ꯀꯥ ꯍꯦꯟꯅ ꯁꯝꯖꯟꯗꯕ ꯌꯥꯎꯋꯦ ꯑꯗꯣ ꯖꯞ ꯂ ꯁꯝꯖꯟꯈꯤꯕ ꯌꯥꯎꯏ ꯀꯣ ꯑꯗꯨꯅ ꯑꯗꯨꯃꯥꯏꯅ ꯑꯣꯖꯥ ꯇꯣꯉꯥꯟꯕꯗꯣ ꯐꯩꯗꯤ ꯐꯩ ꯍꯥꯏꯗꯤ ꯃꯣꯏꯗ ꯅꯣꯂꯦꯖꯇꯣ ꯍꯦꯟꯒꯠꯇꯣꯏꯅꯦꯕ
ꯎꯝ
ꯑꯗꯨ ꯑꯩꯈꯣꯏꯗꯤ ꯅꯣꯡ ꯈꯣꯡꯉꯦ ꯍꯥꯏꯕ
ꯀꯣ ꯇꯥꯗ
ꯍꯩꯊꯗꯣꯔꯤꯕ ꯈꯪꯗꯦꯗ ꯉꯁꯤ ꯅꯨꯡꯗꯥꯡꯁꯤꯣ
ꯇꯣꯉꯥꯟꯕꯈꯛ ꯏꯟꯁꯤꯡꯗꯤ ꯃꯌꯥꯝꯅ ꯋꯥꯏ ꯆꯥꯏꯔꯅꯤ
ꯑꯁ ꯑꯗꯨꯏ ꯍꯥꯏꯔꯒꯗꯤ ꯉꯥ ꯉꯥꯇꯦꯛ ꯉꯥꯅꯧꯗꯤ ꯍꯥꯎꯋꯤ ꯀꯩꯅꯣꯅꯦ
ꯐ
ꯅꯣꯏ ꯑꯗꯨꯋꯥꯏꯗꯨꯗꯤ ꯉꯥꯇꯦꯛ ꯑꯥꯅꯧ ꯐꯪꯉꯝꯃꯣꯏ
ꯎꯝ
ꯐꯪꯉꯁꯨ ꯌꯥꯝ ꯐꯪꯉꯝꯃꯣꯏꯕ
ꯍꯝ
ꯃꯣꯏ ꯑꯗꯨꯋꯥꯏ ꯑꯦꯔꯤꯌꯥ ꯈꯔ ꯈꯛꯇꯪ ꯑꯣꯏꯔꯝꯒꯅꯤ ꯏꯁꯤꯡ ꯑꯗꯨꯏꯗꯨ ꯏꯀꯥꯏꯅꯕꯅꯦꯕ ꯑꯗꯨꯝ
ꯍꯣꯏ
ꯍꯥꯏꯗꯤ ꯊꯕꯛꯁꯨ ꯂꯣꯏ ꯇꯧꯅꯕ ꯉꯥꯛꯇꯅꯤꯅ ꯀꯩꯁꯨ ꯃꯣꯏꯗꯤ ꯊꯣꯏꯗꯣꯛꯇꯕꯅꯦꯕ
ꯍꯣꯏ
ꯑꯩꯈꯣꯏꯗ ꯆꯨꯔꯑꯦꯗ ꯅꯣꯏꯔꯣꯝꯗꯤ ꯃꯪꯗꯪ ꯃꯪꯉꯦ ꯁꯨꯡ ꯆꯨ ꯆꯨꯗꯦꯗ
ꯁꯨꯡꯆꯨ ꯆꯨꯔꯛꯇ꯭ꯔꯤ ꯈꯣꯏꯗꯤ
ꯑꯩꯈꯣꯏꯗꯤ ꯁꯨꯔꯛꯑꯦ
ꯛꯇ
ꯑꯩꯈꯣꯏꯗꯤ ꯈꯔ ꯈ ꯈ ꯈ ꯈ ꯈ ꯆꯨꯔꯛꯑꯦ ꯑꯗꯣ ꯁꯤꯅ ꯍꯣꯔꯣꯏ ꯍꯥꯏꯩꯊꯔꯛꯄꯗꯨ ꯃꯈꯣꯟ ꯀꯝ ꯇꯥꯔꯣꯏꯗꯣꯔꯤꯅꯤꯣ
ꯑꯝ
ꯑꯗꯣ ꯅꯪ ꯀꯣꯜꯁꯦ ꯀꯩꯅꯣ ꯆꯦꯅꯥꯎꯕꯤꯗꯣ
ꯑꯥ
ꯑꯁ ꯑꯩꯅ ꯇꯧꯕꯗꯣ
ꯑꯩ ꯍꯥꯏꯕꯤꯌꯨ ꯍꯥꯏꯔꯣ
ꯍꯥꯏꯕꯤꯕ ꯍꯥꯏꯁꯦ ꯑꯩꯈꯣꯏꯁꯨ ꯂꯣꯏꯁꯟꯅꯤꯡꯉꯦꯕ ꯑꯩꯁꯨ
ꯑꯗꯨꯗꯤ ꯂꯣꯏꯁꯜꯂꯁꯦꯕ ꯑꯗꯨ ꯅꯪ ꯑꯩ ꯆꯆꯤꯜꯅꯥꯎꯒꯤ ꯅꯝꯕꯔꯗꯨꯣ ꯄꯤꯔꯛꯎꯔꯣ ꯅꯪ ꯆꯦꯅꯥꯎꯕꯤ ꯑꯩ ꯗꯦꯟꯗꯣꯟꯅꯦ ꯑꯩ ꯐꯣꯟ ꯇꯧꯔꯛ ꯀꯦ ꯍꯥꯏꯌꯣ
ꯌꯥꯏꯑꯦ ꯋꯥꯆꯞꯇ ꯊꯥꯖꯤꯜꯂꯛꯑꯝꯃꯣ ꯑꯗꯣ ꯀꯛꯆꯤꯡꯒꯤꯗꯣ ꯍꯥꯟꯅ ꯁꯥꯟꯅꯕꯤ ꯐꯗꯣꯏ ꯖꯥꯠꯂ
ꯑꯗ ꯀꯛꯆꯤꯡ ꯀꯩꯅ ꯐꯣꯟ ꯇꯧꯔꯛꯇ꯭ꯔꯤꯗꯨꯗꯤ
ꯈꯪꯗꯦꯑ ꯏꯀꯥꯏꯗꯩꯔ
ꯃꯖꯅ
ꯑꯁ ꯅꯣꯏꯗꯤ ꯋꯥꯟ ꯊꯥꯎꯖꯟ
ꯋꯥꯟ ꯍꯟꯗ꯭ꯔꯦꯗꯠꯇ ꯂꯦꯞꯇꯣꯔꯔꯕꯅꯤꯅꯦ ꯀꯣ
ꯎꯝ ꯁꯤꯁꯤꯅꯦ ꯃꯌꯥꯝꯅ ꯏꯔꯛꯄꯗꯣ ꯑꯩꯈꯣꯏꯅ ꯎꯆꯛ ꯎꯆꯦꯛ ꯃꯌꯥꯝ ꯇꯧꯈꯠꯂꯛꯑꯗꯤ ꯀꯩ ꯁꯥꯗꯣꯏꯕ
ꯍꯣꯏ ꯑꯗꯨꯕꯨꯖꯤ ꯇꯧꯗꯣꯏꯅꯤ ꯑꯗꯣ ꯑꯩꯁꯨ ꯃꯥ ꯏꯇꯝ ꯔꯕꯤꯅꯥꯅ ꯏꯟꯕ ꯍꯥꯏꯗꯣ ꯏꯟꯕꯗꯨ ꯐꯣꯟ ꯃꯌꯨꯝ ꯌꯥꯎꯁꯜꯂꯛꯇꯦ
ꯍꯣꯏ ꯑꯌꯨꯗꯨꯕꯨꯗꯤ ꯌꯥꯎꯗ꯭ꯔꯦ ꯍꯧꯖꯤꯛ ꯐꯣꯔꯇꯤꯗ ꯂꯩꯌꯦ
ꯑꯗ ꯁꯤ ꯑꯃꯨꯛ ꯆꯥꯔꯖ ꯇꯧꯅꯤ ꯃꯤꯅꯤꯠ ꯈꯔ ꯑꯃꯨꯛ ꯂꯧꯈꯤꯅꯤ ꯑꯗꯩ ꯊꯕꯛ ꯑꯃꯨꯨꯛ ꯆꯠꯊꯣꯛꯎꯅꯤ
ꯏꯆꯦꯅꯥꯎꯕꯤꯒꯤ ꯅꯝꯕꯔꯗꯣ ꯊꯥꯔꯛꯀꯦ ꯑꯗꯨꯗꯣ ꯅ ꯑꯗꯨꯝ ꯇꯧꯋꯣ ꯑꯩꯈꯣꯏꯅ ꯃꯉꯣꯟꯗ ꯇꯧꯕ ꯍꯥꯏꯁꯦ ꯃꯥꯒꯤ ꯃꯉꯣꯟꯗ ꯄꯩꯁꯥ ꯐꯪꯗꯣꯏꯅꯦ ꯑꯗꯨꯝ ꯌꯥꯔꯛꯀꯅꯤ
ꯑꯗꯣ
ꯅꯪ ꯍꯧꯖꯤꯛ ꯑꯩꯉꯣꯟꯗ ꯁꯨꯝ ꯇꯧ ꯇꯧ꯭ꯔꯁꯨ ꯑꯩꯅ ꯐꯣꯟ ꯀꯌꯥꯔꯛ ꯇꯧꯔꯛꯈ꯭ꯔꯦ ꯉꯁꯤꯒꯤ ꯅꯪ ꯑꯗꯨꯁꯨ ꯑꯗꯨꯝ ꯂꯨꯄꯥ ꯍꯦꯗꯤ ꯑꯦꯇꯤꯅꯤꯌꯣ
ꯑꯣꯏꯗ꯭ꯔ ꯋꯥꯅꯤꯗ
ꯈꯪꯉꯦ ꯌꯥꯏꯕꯅꯤ ꯑꯗꯣ ꯑꯩꯈꯣꯏꯗꯤ ꯈꯪꯗꯦ ꯔꯤꯖꯦꯛ ꯆꯠꯀꯤꯗꯣꯔꯕ
ꯈꯪꯗꯦ ꯑꯗꯣ ꯌꯦꯡꯉꯁꯤ ꯗꯥꯎ ꯌꯦꯡꯉꯁꯤ ꯑꯗꯨꯗꯤ ꯑꯩ ꯑꯃꯨꯛ ꯇꯧꯔꯛꯀꯦꯀꯣ
ꯍꯣꯏ ꯇꯧꯑꯣ ꯇꯑꯣ
ꯎꯝ ꯊꯝ